ꯍꯜꯂꯣ
ꯀꯔꯤ ꯇꯧꯔꯤꯅꯣ
ꯑꯩꯁꯦ ꯀꯔꯤꯝꯇ ꯇꯧꯒꯦ
ꯑꯣ ꯁꯣꯝ ꯁꯣꯝꯁꯤꯁꯨ ꯇꯨꯝꯕꯗ ꯋꯥꯈ꯭ꯔ ꯃꯥꯜꯂꯦ
ꯋꯥꯔꯦ ꯑꯩꯒꯤ ꯂꯥꯏꯐ ꯏꯁꯇꯥꯏꯜꯁꯤꯅ
ꯑꯥ ꯑꯥ ꯍꯣꯏ ꯅꯪ ꯅꯣꯏꯒꯤ ꯂꯥꯏꯐ ꯏꯁꯇ ꯅꯣꯏꯒꯤ ꯑ ꯂꯥꯏ ꯑꯃꯨꯛ ꯍꯟꯅ ꯅꯤꯡꯁꯤꯡ ꯅꯤꯡꯁꯤꯡ ꯍꯥꯟꯕꯤꯒꯦ ꯍꯥꯏ ꯅꯤꯡꯁꯤꯡ ꯃꯟꯖꯔꯤ
ꯑꯝ
ꯋꯥꯒꯤꯅꯨ ꯋꯥꯒꯤꯅꯨ ꯄꯨꯟꯁꯤꯁꯦ ꯋꯥꯔꯗꯤ ꯄꯨꯟꯁꯤꯁꯦ ꯋꯥꯔꯗꯤ
ꯑ
ꯑ ꯑꯥ ꯑꯥ ꯑ ꯄꯨꯟꯁꯤꯁꯦ ꯋꯥꯔꯗꯤ ꯍꯤꯡꯕꯩ ꯃꯍꯥꯎ ꯐꯪꯉꯦ ꯍꯥꯏꯅꯤ
ꯋꯥꯔꯅꯦ
ꯋꯥꯕꯤꯒꯅꯣ ꯋꯥꯕꯤꯒꯅꯨ
ꯀꯩꯒꯤꯅꯣ ꯈꯪꯗ ꯃꯤꯃꯤ ꯁꯤꯡꯖꯨꯒꯨꯝꯕ ꯑꯃ ꯆꯥꯔꯗꯤ ꯋꯥꯕꯁꯨ ꯐꯥꯗꯧ ꯃꯥꯜꯂꯦ
ꯑꯁꯇ ꯆꯥꯎ ꯀꯩꯅꯣ ꯃꯤ ꯃꯤꯁꯤꯡꯗꯨꯕꯨ
ꯍꯥꯥ
ꯆꯥꯎ ꯀꯩꯗꯧ ꯃꯤꯃꯤꯁꯤꯡꯁꯤꯕꯨ ꯌꯥꯝ ꯁꯦꯝꯕꯁꯨ ꯌꯥꯝ ꯂꯨꯕ ꯅꯠꯇꯦ
ꯂꯩꯕ ꯆꯠꯀꯅꯤ ꯂꯩꯕ ꯆꯠꯄꯗꯨ ꯌꯥꯝ ꯇꯜꯜꯂꯤ
ꯑ ꯂꯥꯞ꯭ꯔꯕ
ꯂꯥꯞꯄꯦ ꯂꯥꯞꯇꯦꯗ ꯑꯗꯨ ꯑꯣꯏꯔꯁꯨ ꯊꯣꯛ
ꯑꯥ ꯑꯥ ꯑꯥ ꯑꯥ ꯀꯝꯄ꯭ꯂꯦꯛꯁꯟꯒꯤꯗꯣ ꯑꯗꯨ ꯆꯥ ꯁꯕꯅꯤꯅ ꯑꯦ ꯑ
ꯅꯣꯡ ꯑꯃꯨꯛ ꯃꯪꯉꯛꯑꯦ ꯍꯧꯖꯤꯛ ꯁꯥꯔꯝ ꯃꯃꯦ ꯑꯗꯨꯒ ꯁꯥꯗꯤ ꯑꯗꯨꯝ ꯁꯥꯕꯗꯣ
ꯑ
ꯑꯗꯨꯃꯥꯏ ꯑꯣꯏꯌꯦꯦ ꯀꯩꯝ ꯇꯧꯗꯦ
ꯑ ꯑꯗꯨ ꯆꯥꯅꯤꯡꯉꯗꯤ ꯆꯥꯕꯤꯌꯨ ꯀꯩꯅꯣ
ꯂ ꯌꯔꯤ ꯆꯦꯡꯅꯩꯇꯔꯤ
ꯑ ꯑ ꯍꯥꯎꯗꯤ ꯌꯦ ꯅꯪꯒꯤꯗꫭ
ꯃꯤ ꯃꯤ ꯁꯥꯕꯍꯩꯇꯤꯌ‌ꯦ
ꯆ‌ꯦꯡꯒ ꯂꯩꯇ‌ꯦ ꯍꯥꯏꯔꯛꯄꯗꯣ ꯍꯥ
ꯆ‌ꯦꯡꯒ ꯂꯩꯇꯗꯅ ꯆꯔꯥ ꯍ‌ꯦꯜꯂꯦ
ꯑ ꯑꯥ
ꯌꯥꯝ ꯅꯨꯡꯁꯤꯗ꯭ꯔꯣ
ꯆꯦꯡ ꯂꯩꯇꯕꯩ ꯑꯃꯨꯛ ꯑꯁ ꯃꯤ ꯑꯃ ꯑꯃ ꯑꯃ ꯀꯩꯅꫭ ꯂꯩꯕꯗꯣ ꯃꯤ ꯀꯩꯅꯣꯗꯤ ꯑꯥ ꯀꯩꯅꯣ ꯐꯣꯔꯦꯟꯅꯔꯈꯣꯏꯗꯤ ꯀꯩꯅꯣꯗꯣ ꯆꯥꯏꯅꯤꯁ ꯈꯣꯏꯗꯣ
ꯑꯥ
ꯃꯣꯏꯗꯤ ꯄꯩꯁꯥ ꯂꯩꯇ꯭ꯔꯗꯤ ꯑꯥ ꯅꯨꯗꯜꯁꯒꯨꯝꯕ ꯆꯥꯏ ꯃꯣꯏ ꯆꯥꯛ ꯀꯩꯅꯣꯗꯨ ꯃꯣꯏꯒꯤ ꯂꯟꯁꯀꯤ ꯗꯤꯟꯅꯔꯒꯤ ꯑꯗꫭ ꯑꯩꯈꯣꯏꯅ ꯑꯥ ꯃꯣꯏꯗꯗꯤ ꯍꯥꯏꯕ ꯃꯣꯏꯗꯗꯤ ꯍꯥꯏꯕ
ꯎꯝ
ꯑꯗꯨ ꯑꯩꯈꯣꯏꯅ ꯎꯝ ꯏꯅꯥꯛ ꯑꯩꯈꯣꯏꯅ ꯄꯩꯁꯥ ꯈꯔ ꯂꯩꯔꯗꯤ ꯅꯨꯗꯜꯁ ꯆꯥꯏ ꯃꯣꯏꯅ ꯄꯩꯁꯥ ꯂꯩꯇ꯭ꯔꯀꯥꯟꯗ ꯃꯣꯏꯗꯤ ꯅꯨꯗꯜꯁ ꯆꯥꯏ ꯍꯥꯏꯕꯗꯨ ꯑꯥ ꯑꯥ ꯂꯥꯏꯐ ꯏꯁꯇꯥꯜꯁꯦ ꯑ ꯂꯥꯏꯐ ꯁꯇꯥꯏꯜꯁꯦ
ꯂꯥꯏꯐ ꯏꯁꯇꯥꯏꯜꯁꯦ ꯃꯥꯟꯅꯗꯦꯅꯦ ꯃꯅꯤꯄꯨꯔꯗ ꯄꯣꯛꯁꯜꯂꯨꯕꯅ ꯆꯦꯡ ꯆꯥꯔ ꯈꯥꯡꯇꯕ
ꯔꯦꯁꯟꯖꯥꯔꯒ ꯂꯩꯕꯗꯣ ꯑꯩꯈꯣꯏꯅ
ꯑꯩꯗꯤ ꯁꯨꯄꯔꯗꯣ ꯑꯗꯨꯗꯤ ꯑꯩ ꯆꯥꯕꯗꯣ ꯁꯨꯄꫪ ꯉꯥꯛꯇ ꯆꯥꯕꯗꯣ ꯌꯣꯠꯄꯗ ꯈꯔ ꯋꯥꯏ ꯌꯥꯝ ꯊꯤꯅ ꯋꯥꯏ
ꯑꯥ ꯑꯥ ꯑꯥ
ꯆꯥꯗꯨ ꯆꯥꯗ‌ꯦ ꯑꯗꯨꯃꯛꯇꯤ
ꯑꯁ ꯀꯩ ꯇꯧꯋ‌ꯦ ꯈꯪꯕ꯭ꯔꯥ ꯑꯩꯈꯣꯏ ꯀꯩꯅꯣꯗꫭ ꯑ ꯍꯥꯟꯅꯀꯣ ꯍꯣꯁꯇꯦꯜ ꯂꯩꯔꯛꯄ ꯃꯇꯝ ꯍꯣꯁꯇꯦꯜꯗꯀꯣ
ꯑꯁ ꯍꫭꯁꯇ‌ꯦꯜꯒꯤꯗꯤ ꯑ
ꯑꯩꯈꯣꯏꯗ ꯑꯗꯨꯝ ꯐꯪꯒꯤ ꯇꯧꯔꯒ ꯑꯩꯅ ꯐꯥꯒꯤꯁꯨ ꯐꯥꯒꯤ ꯇꯧꯔꯒ ꯑꯁꯦꯡꯕꯁꯨ ꯆꯨꯝꯁꯨ ꯆꯨꯝꯕꯅꯦꯕ ꯄꯥꯟꯗꯣ ꯃꯣꯏꯅꯣ ꯊꫭꯡ ꯄꯥꯟ ꯏꯟꯁꯥꯡ ꯊꯣꯡꯉ ꯄꯤꯔꯛꯄꯅꯦꯕ
ꯑ
ꯇꯥ꯭ꯕꯔꯥ
ꯇꯥꯏ ꯇꯥꯏ
ꯑ ꯑꯗꯨꯗꯣ ꯀꯩ ꯍꯥꯏꯇꯥꯔꯦ ꯄꯥꯟꯁꯦ ꯀꯩ ꯍꯥꯏꯇꯥꯔꯦ ꯅꯥꯟꯕꯁꯨ ꯂꯩꯗꯅ ꯌꯥꯝ ꯅꯥꯟꯕꯗꯣ ꯑꯗꯨ ꯈꯔꯅ ꯅꯞꯄꯁꯨ ꯂꯩ ꯑꯗꯨꯃꯥꯏꯅ ꯂꯩꯗꯅ ꯑꯗꯣ ꯃꯣꯏꯅ ꯄꯤꯔꯛꯄꯗꯤ ꯌꯥꯝ ꯅꯥꯜꯂꯒ ꯃꯍꯤꯗꯣ ꯀꯩꯅꯣ ꯇꯧꯕ ꯍꯥꯏꯇꯥꯔꯦ ꯑꯗꯥ ꯑꯩꯈꯣꯏ ꯆꯥꯔꯤ ꯑꯩꯈꯣꯏ ꯆꯥꯕ ꯂꯣꯏꯗ꯭ꯔꯤꯕꯅꯦꯕ ꯑꯗꯥ ꯏꯃꯥꯟꯅꯕ ꯑꯃ ꯆꯥꯕ ꯍꯥꯟꯅ ꯂꯣꯏꯔꯒ ꯃꯥꯟꯅ ꯂ‌ꯦꯞꯈꯠꯂꯒ ꯑꯁ ꯁꯤ ꯔꯦꯁꯟꯗ ꯄꯥꯟꯁꯦ ꯌꯥꯝ ꯆꯥꯅꯩꯅꯦ ꯁꯥꯏꯗꯔꯁꯨ ꯑꯗꯨꯝ ꯌꯣꯠꯁꯤꯟꯕ ꯅꯨꯡꯉꯥꯏꯒꯗꯧꯔ ꯋꯥꯅ
ꯑꯃ ꯀꯩꯅꯣꯗꯨꯁꯨ ꯇꯧꯋꯤꯗꯅ ꯚ‌ꯦꯂ‌ꯦꯟꯗꯔꯤꯗꫭ
ꯑꯥ ꯑꯥ ꯑꯥ ꯑꯥ ꯍꯣꯏ ꯕꯦꯂꯦꯟꯇ꯭ꯔꯤꯒ ꯍꯩꯅꯕ꯭ꯔꯣ
ꯍꯥ
ꯍꯩꯅꯕꯔꫭ ‌ꯕ‌ꯦꯂꯦꯟ꯭ꯗꯔꯤ ꯗꫭ
ꯑꯩꯅ ꯍꯥꯏꯗ
ꯑꯥ
ꯍꯣꯏ ꯏꯁꯥ ꯋꯥꯍꯟꯖꯅꯤꯡꯗꯔꯕ
ꯑꯦ ꯑꯦ ꯍꯥꯥ ꯅꯨꯄꯤ ꯍꯒꯦ ꯑꯣ ꯑ ꯑ
ꯎꯝ ꯆꯥꯏꯕꯗ ꯃꯇꯝ ꯆꯪꯉꯤꯗꯅꯀꯣ ꯕꯦꯂꯦꯟꯗ꯭ꯔꯤꯗꯤ ꯑꯃꯨꯛ ꯆꯪꯗ꯭ꯔꯦ
ꯑ ꯂꯤꯟ ꯇꯔꯤꯛ ꯍꯣꯏꯁ ꯀꯌꯥꯖ ꯎꯝ ꯉꯥꯔꯤ ꯃꯦꯠꯄꯗꯣ
ꯎꯟ
ꯑꯗꯨꯗ ꯑꯗꯨꯗ ꯐꯨꯠꯂꯒ ꯍꯣꯏ ꯑꯗꯨ ꯆꯥꯕꯗꯣ ꯍꯥꯎꯋꯦ ꯑꯗꯨꯗ ꯅꯠꯇ꯭ꯔꯒ ꯃꯤꯁꯤꯡꯁꯦ ꯀꯩ ꯍꯥꯏꯇꯥꯔꯦ ꯑꯣ ꯑꯁꯤꯗ ꯀꯦꯒꯥꯎ ꯈꯥꯍꯥꯎꯗ ꯇꯧꯔꯒ ꯑꯗꯨꯝ ꯄꯤꯔꯛꯑꯦꯕ ꯁꯤꯗꯗꯤ
ꯍꯣꯏ ꯃꯣꯏ ꯆꯥꯕ꯭ꯔꯣ
ꯆꯥꯏ ꯍꯣꯏ ꯀꯥꯡꯉꯧ ꯄꯤꯔ ꯑꯗꯨꯝ
ꯍꯣꯏ ꯑꯩ ꯌꯣꯟꯕꯗꯤ ꯎꯏꯌꯦꯕꯀꯣ ꯑꯗꯨꯗꯨꯒ ꯀꯩ ꯀꯃꯥꯏꯅ ꯇꯧꯔ ꯆꯥꯕꯅꯣꯗꯤ ꯈꯪꯗꯦꯕ ꯄꯥꯟꯁꯨ ꯌꯣꯜꯂꯦꯕꯀꯣ ꯄꯥꯟ ꯌꯣꯜꯂꯦ ꯗꯦꯂꯤꯗ ꯄꯥꯟ ꯌꯣꯜꯂꯦꯕ
ꯑꯥ
ꯑꯗꯨꯒ ꯀꯩꯅꯣ ꯑꯣꯏꯕ ꯃꯣꯏꯁꯦ ꯀꯃꯥꯏꯅ ꯆꯥꯕꯅꯣꯗꯤ ꯈꯪꯗꯦꯕꯀꯣ
ꯑꯥ
ꯀꯥꯎꯕ ꯍꯥꯏꯁꯦ ꯑꯗꯨꯝ ꯌꯥꯝ ꯍꯥꯎꯇꯕ ꯑꯃꯛꯇꯨꯗꯤ ꯅꯠꯇꯦ ꯈꯔꯗꯤ ꯑꯗꯨꯝ ꯆꯥꯕ ꯌꯥꯏꯑꯕꯀꯣꯒꯤꯗꯨꯁꯨ
ꯑꯥ ꯑꯥ
ꯑꯩ ꯂꯩꯌꯦꯕ ꯑꯗꯨ ꯀꯦꯖꯤꯗꯒꯁꯦ ꯀꯦꯖꯤꯗ ꯀꯨꯟꯊ꯭ꯔꯥꯒ ꯄꯤꯌꯦ ꯄꯋꯥꯗ ꯅꯠꯇꯦ ꯄꯋꯥꯗ ꯇꯔꯥꯃꯉꯥꯔ ꯀꯩꯅꯣꯝ ꯇꯧꯔ ꯂꯩꯌꯦ
ꯎꯟ
ꯑꯃ ꯍꯋꯥꯏ ꯑꯃ ꯂꯩꯕꯗꯣ ꯈꯪꯕ꯭ꯔꯥ ꯕ꯭ꯂꯦꯛ ꯀꯂꯔ ꯑꯣꯏꯕꯗꯣ ꯀꯩꯅꯣ ꯁꯒꯣꯜ ꯍꯋꯥꯏ ꯍꯥꯏꯕꯗꯣ
ꯑ ꯑ ꯑ ꯈꯪꯉꯦ
ꯑꯗꯨꯗꯨꯒ ꯄꯥꯟꯒ ꯊꯣꯡꯉꯦꯕ ꯑꯩꯅ ꯑꯥꯗ ꯂꯩꯕ ꯃꯇꯝꯗ
ꯑꯥ
ꯃꯣꯏ ꯑꯗꯨꯒꯤ ꯍꯋꯥꯏꯗꯨꯁꯨ ꯃꯣꯏꯁꯦ ꯀꯌꯥꯝ ꯆꯥꯟꯅꯗꯕ ꯃꯥꯜꯂꯦ ꯃꯣꯏꯅꯥ ꯆꯥꯕꯁꯦ ꯃꯨꯛ ꯀꯨꯝꯕ ꯑꯗꯒꯤꯗꯤ ꯈꯪꯗꯦ ꯃꯤꯛꯁ ꯌꯥꯝ ꯇꯧꯔꯒ ꯆꯥꯏ ꯃꯣꯏꯁꯦ
ꯍꯣꯏ ꯍꯣꯏ ꯁꯤꯗꯁꯨꯨ ꯃꯤꯛꯁ ꯑꯅꯝꯕ ꯇꯧꯒꯅꯤ
ꯑꯥ ꯑꯗꯨꯃꯥꯏꯅꯥ ꯍꯥꯏꯗꯤ ꯍꯪꯒꯥꯝꯒꯨꯝꯕ ꯑꯩꯈꯣꯏ ꯁꯤꯗ ꯀꯥꯡꯁꯣꯏꯒ ꯆꯥꯅꯕ ꯄꯥꯜꯂꯛꯀ ꯍꯥꯏꯕꯗꯣ
ꯑ
ꯑꯗꯨꯗꯣꯗꯤ ꯀꯩꯅꯣ ꯑꯣꯏꯕ ꯀꯩ ꯍꯥꯏꯕ ꯌꯥꯝ ꯀꯨꯞꯅ ꯃꯣꯏ ꯃꯦꯆꯤꯟ ꯑꯃꯗꯅꯦ ꯁꯣꯏꯔꯒ ꯆꯥꯏꯌꯦꯕ
ꯑꯣ
ꯑꯗꯨ ꯀꯥꯡꯍꯧ ꯆꯥꯏ ꯍꯥꯏ ꯀꯃꯥꯏꯅ ꯆꯥꯏꯅꯣ ꯈꯪꯗꯦ ꯊꯤꯅ ꯍꯩꯩꯅꯗꯦ ꯍꯥꯏꯕꯗꯤ ꯆꯥꯝꯁꯨ ꯆꯥꯝꯗꯦꯕ ꯀꯣ ꯆꯥꯝꯗꯕꯤꯗ ꯀꯨꯞꯅ ꯁꯣꯏꯔꯦ ꯑꯗꯨꯗꯨꯒ ꯂꯩꯌꯦꯕ
ꯇ
ꯆꯥꯝꯃꯁꯨ ꯇꯤꯟ ꯌꯥꯎꯔꯝꯃꯁꯨ ꯀꯃꯥꯏꯅ ꯈꯪꯒꯅꯤ ꯃꯟꯗ꯭ꯔꯕꯅꯤꯅ
ꯎꯝ
ꯑꯩ ꯑꯗꯨꯗꯣꯝꯗꯤ ꯁꯨꯡꯆꯥꯆꯔꯛꯇꯦ ꯑꯗꯨꯒ ꯍꯪꯒꯥꯝꯁꯨ ꯌꯣꯜꯂꯦ ꯍꯪꯒꯥꯝꯁꯤꯅ ꯈꯥ ꯈꯥꯕꯁꯦ ꯈꯥꯗꯕꯁꯨ ꯌꯥꯎꯋꯦ ꯑꯗꯨ ꯑꯣꯏꯇꯥꯔꯁꯨ ꯑꯈꯥꯕ ꯉꯥꯛꯇ
ꯎꯝ
ꯆꯥꯕꯩ ꯍꯥꯏꯔꯗꯤ ꯅꯨꯡꯉꯥꯏꯇꯦ ꯃꯅꯤꯄꯨꯔꯗꯤ ꯅꯨꯡꯉꯥꯏ ꯆꯥꯕꯩ ꯐꯅ ꯍꯥꯏꯗꯤ ꯁꯦꯝ ꯄꯣꯠꯁꯛ ꯑꯣꯏꯔꯒꯁꯨꯀꯣ ꯃꯅꯤꯄꯨꯔꯗꯩ ꯄꯨꯔꯛꯄꯒ ꯑꯥꯗꯒꯤ ꯂꯩꯔꯒ ꯆꯥꯕꯁꯤꯒ ꯑꯥ ꯗꯤꯐ꯭ꯔꯦꯟꯁ ꯌꯥꯝ ꯑꯣꯏꯌꯦꯕ ꯃꯍꯥꯎꯗꯣ
ꯑꯥ
ꯈꯪꯗꯦꯗ ꯌꯥꯝ ꯃꯥꯟꯅꯗꯦ ꯈꯦꯠꯅꯩꯌꯦꯦ
ꯑꯩꯈꯣꯏꯗꯤ ꯁꯤꯗ ꯆꯪꯉꯛꯄ ꯁꯤꯗ ꯆꯪꯉꯛꯄꯗ ꯁꯤꯗ ꯂꯩꯔꯨꯕꯗꯒꯤꯗꯤ ꯑꯁ ꯍꯋꯥ ꯍꯥꯏꯒꯁꯦ ꯍꯋꯥ ꯍꯥꯏꯁꯦ ꯍꯋꯥꯏ ꯚꯦꯔꯥꯏꯇꯤꯁꯦ ꯂꯣꯏ ꯁꯨꯔꯝꯃꯁꯦ ꯍꯈꯣꯏ ꯆꯥꯔꯤꯁꯦ
ꯑꯣ ꯌꯨꯝꯗꯒ ꯊꯣꯛꯂꯛꯑꯗꯤ ꯍꯋꯥꯏ ꯆꯥꯒꯗ꯭ꯔꯥ
ꯆꯥꯎꯥꯔꯦ ꯍꯋꯥꯏ ꯃꯁꯛꯀ ꯌꯦꯡꯅꯤꯡꯗ꯭ꯔꯦꯁꯦ
ꯅꯣꯡ ꯐꯥꯗꯣꯛ ꯊꯣꯡꯉꯗꯤ ꯌꯨꯝꯒꯤ ꯊꯣꯡꯕꯗꯤ ꯍꯥꯎꯕ ꯌꯥꯏ
ꯑꯁ ꯑꯗꯨ ꯑꯣꯏꯔꯁꯨ ꯍꯋꯥꯏ ꯍꯥꯏꯔꯗꯤ ꯇꯟꯈ꯭ꯔꯦꯗ ꯑꯩꯈꯣꯏ ꯑꯩꯈꯣꯏ ꯕꯥꯖꯨꯀꯣ ꯃꯥꯗꯤ ꯗꯥꯜꯗꯣ
ꯎꯝ
ꯃꯁꯔꯤ ꯍꯥꯏꯕ ꯑꯗꯨ ꯃꯥ ꯆꯥꯗꯦꯕ ꯃꯥꯗꯤ ꯀꯩꯅꯣ ꯀꯩꯅꯣ ꯃꯅꯝ ꯅꯝꯃꯦ ꯍꯥꯏ ꯀꯩꯅꯣ ꯕꯣꯔꯥ ꯑꯃꯅꯤ ꯕꯣꯔꯥꯗꯣ
ꯎꯝ
ꯕꯣꯔꯥ ꯅꯠꯇꯕ ꯕꯣꯔꯥ ꯑꯗꯨ ꯑꯗꯨ ꯃꯅꯝ ꯅꯝꯃꯦꯕ ꯑꯗꯨꯒꯤ ꯑꯗꯨ ꯃꯥ ꯆꯅꯤꯡꯅꯦ ꯍꯥꯏ
ꯕꯣꯔꯥ ꯕꯣꯔꯥ ꯑ ꯍꯣꯏ
ꯑꯗꯨꯝ ꯅꯣꯏ ꯀꯩꯅꯣ ꯀꯩꯅꯣ ꯐꯪꯕ꯭ꯔꯥ ꯑꯃ ꯑꯩꯈꯣꯏ ꯎꯝ ꯀꯗꯗ ꯀꯩꯅꯣꯗ ꯍꯋꯥꯏꯖꯔꯗꯣ ꯍꯋꯥꯏꯖꯔ ꯑꯩꯈꯣꯏꯁꯦ ꯐꯦꯃꯤꯂꯤꯅ ꯇꯧꯔꯒ ꯀꯩꯗꯣ ꯇꯧꯋꯦꯗꯅ
ꯍꯣꯏ
ꯑꯗꯨꯃꯥꯏꯅ ꯇꯧꯕ ꯑꯗꯨꯒꯨꯝꯅ ꯑꯣꯀꯦ ꯑꯗꯣ ꯁꯧꯕ꯭ꯔꯤꯒꯤ ꯃꯔꯨꯅ ꯇꯧꯕꯗꯣ ꯈꯪꯕ꯭ꯔꯥ
ꯈꯪꯗꯦ
ꯆꯥꯗ꯭ꯔꯤ ꯈꯪꯗ꯭ꯔꯦ
ꯑꯁ ꯅꯪ ꯍꯥꯏꯔ ꯇꯥꯁꯤꯅꯦ
ꯁꯧ ꯑꯗꯨ ꯑꯗꯨꯃꯥꯏꯅ ꯀꯩ ꯍꯥꯏꯁꯔꯦ ꯑꯩꯈꯣꯏ ꯍꯋꯥꯏꯖꯔꯗꯣ ꯐꯥꯔꯃꯦꯟ ꯊꯣꯡ ꯊꯑꯒ ꯐꯥꯔꯃꯦꯟ ꯇꯧꯕꯗꯣ
ꯎꯥ
ꯑꯗꯨꯃꯥꯏꯅꯁꯨ ꯀꯩꯅꯣ ꯁꯧꯕꯤ ꯃꯔꯨꯗꯣ ꯑꯗꯨꯃꯥꯏꯅ ꯇꯧꯅꯩꯕ ꯊꯧꯒ꯭ꯔꯤ ꯃꯔꯨꯗ ꯊꯣꯡ ꯊꯣꯡ ꯊꯣꯡꯉꯒ ꯃꯥꯅ ꯄ꯭ꯔꯣꯁꯦꯁꯇꯨ ꯇꯧꯔꯒ ꯑꯗꯨ ꯑꯗꯨꯁꯨ ꯍꯥꯎꯕꯅꯦꯕ
ꯃꯍꯥꯛꯗꯨꯗꯤ ꯌꯥꯝ ꯄꯨꯛ ꯆꯥꯗ꯭ꯔꯤꯌꯦ ꯇ꯭ꯔꯥꯏ ꯇꯧꯕ ꯌꯥꯏ ꯀꯥꯏꯗꯕꯨ ꯈꯪꯗꯦ
ꯀꯩꯅꯣꯗꯅꯤ ꯑꯗꯨꯈꯣꯏꯁꯦ ꯑꯌꯦ ꯈꯪꯕꯗ ꯆꯤꯡꯗꯒꯤ ꯩꯅ ꯑꯗꯣ ꯍꯋꯥꯏꯖꯔꯈꯣꯏꯗꯤ ꯑꯗꯨꯝ ꯍ ꯍꯋꯥꯏꯖꯔꯈꯣꯏꯗꯤ ꯌꯥꯝ ꯂꯥꯏꯅ ꯐꯪꯉꯦꯗꯅ ꯑꯗꯣ ꯑꯗꯨꯗꯣ ꯃꯤ ꯀꯩ ꯍꯥꯏꯇꯥꯔꯦ ꯃꯤ ꯌꯥꯝ ꯇꯧꯅꯗꯕ ꯃꯥꯜꯂꯦ ꯑꯗꯨ ꯈꯣꯏꯗ
ꯍꯣꯏ ꯇꯧꯅꯗ ꯑꯩ ꯑꯍꯥꯟꯕꯅꯦ
ꯍꯥꯎꯕꯅꯤ ꯅꯤꯡꯊꯤ ꯍꯥꯎꯕꯅꯤ ꯁꯤꯗ ꯂꯩꯕꯈꯣꯏꯁꯨ ꯃꯣꯏꯗꯤ ꯈꯪꯗ꯭ꯔꯦ ꯍꯥꯏ ꯑꯗꯣ ꯑ ꯑꯗꯨꯝ ꯌꯨꯝꯗ ꯊꯥꯔꯒ ꯑꯗꯨꯝ ꯃꯣꯏꯁꯨ ꯆꯥꯔꯗꯤ ꯍꯥꯎꯕꯅꯦ ꯃꯅꯝꯕꯨꯗꯤ ꯍꯋꯥꯏꯖꯥꯔꯁꯨ ꯑꯗꯨꯝ ꯅꯝꯊꯤꯕꯅꯤꯅꯀꯣ ꯑꯗꯨꯁꯨ ꯑꯗꯨꯝ ꯅꯝꯊꯤꯑꯕ ꯐꯥꯔꯃꯦꯟ ꯐꯥꯔꯃꯦꯟ ꯑꯣꯏꯈ꯭ꯔꯕ ꯄꯣꯠꯇꯤ ꯃꯅꯝꯗꯤ ꯀꯜꯂꯤꯗꯅ
ꯍꯣꯏ ꯕꯦꯝꯕꯨꯒꯗꯣ ꯍꯥꯏꯗꯤ ꯂꯩꯗꯅ ꯃꯥꯒꯤ ꯃꯅꯝ ꯏꯁꯃꯦꯜꯁ ꯇꯣꯡꯉꯥꯂꯗꯅꯀꯣ ꯑꯗꯨꯝ ꯍꯥꯏꯗꯤ ꯀꯨꯏꯅ ꯆꯠꯂꯦꯕ ꯉꯥꯔꯤꯁꯨ ꯉꯥꯏꯔꯦ
ꯑꯣ
ꯑꯗꯨꯗꯒꯤꯗꯤ ꯑꯗꯨꯝ ꯈꯨꯠꯇ ꯑꯣꯏꯔꯁꯨ ꯃꯅꯝ ꯑꯗꯨꯝ ꯂꯩꯍꯧꯋꯦꯕ
ꯑꯥ ꯍꯣꯏ ꯑꯁ ꯑꯩꯗꯤ ꯌꯦꯟꯖꯥꯡꯒꯨꯝꯕ ꯀꯩ ꯍꯥꯏꯇꯥꯔꯦ ꯁꯤꯗ ꯑꯦꯟꯖꯥꯡꯒꯨꯝꯕ ꯊꯣꯡꯑꯒ ꯇꯤꯍꯧꯒꯨꯝꯕ ꯑꯃꯈꯛꯈꯗꯤ ꯇꯤꯜꯂꯧ ꯃꯅꯝꯗ ꯑꯗꯨꯝ ꯂꯩꯒꯅꯤ ꯈꯨꯠꯇ ꯅꯨꯃꯤꯠ ꯑꯅꯤ ꯑꯍꯨꯝ ꯑꯗꯨꯝ ꯂꯩꯕꯅꯤ
ꯅꯨꯃꯤꯠ ꯑꯅꯤ ꯑꯍꯨꯝꯗꯤ ꯂꯩꯇꯦ ꯍꯣꯏ ꯅꯝꯕꯨꯗꯤ ꯅꯝꯃꯦ ꯁꯥꯄꯣꯟꯅ ꯆꯥꯝꯃ ꯀꯅ ꯑꯗꯨꯝ ꯐꯩ
ꯑꯩꯖꯦ ꯀꯔꯤ ꯇꯧꯕ ꯁꯥꯄꯣꯝꯅ ꯆꯥꯝꯕꯖꯦꯀꯣ ꯑꯗꯨꯝ ꯀꯩ ꯍꯥꯏꯇꯔꯦ ꯂꯩꯕꯗꯣ ꯑꯗꯨꯒ ꯐꯤ ꯁꯨꯔꯀꯥꯟꯗ ꯊꯣꯛꯈꯤꯕꯁꯨ ꯌꯥꯎꯋꯦꯀꯣ ꯅꯠꯇ꯭ꯔꯒ ꯐꯤ ꯁꯨꯨꯔꯀꯥꯟꯗ ꯍꯦꯟꯅ ꯍꯦꯟꯅ ꯃꯅꯝꯗ ꯂꯥꯛꯄꯗꯣ ꯑꯗꯨꯃꯥꯏ ꯇꯧꯕꯅꯦ ꯑꯩ ꯑꯋꯥꯏ ꯇꯅ
ꯌꯥꯏꯅꯦꯗꯗꯤ
ꯎꯝ ꯎꯝ ꯃꯅꯝꯖꯦ ꯌꯥꯝ ꯑꯩ ꯑꯩꯉꯣꯟꯗ ꯌꯥꯝ ꯆꯥꯟꯅꯕ ꯃꯥꯜꯂꯦ ꯐꯒꯤ ꯑꯩ ꯇꯨ ꯀꯠꯆꯩꯗ ꯇꯨꯀꯠꯆꯩꯗ ꯇꯦꯜꯂꯧ ꯃꯅꯝꯗ ꯇꯂꯣ ꯅꯝꯅ ꯀꯄ ꯆꯅꯤꯡꯒꯗ꯭ꯔꯣ
ꯑꯗꯨꯝ ꯅꯝꯕꯗꯨꯃꯛꯇꯤ ꯅꯝꯗꯦ
ꯑ
ꯍꯥꯏꯕꯗꯤ ꯀꯣꯛꯑꯦꯕ ꯈꯨꯠꯀꯨꯝꯕ ꯍꯥꯝꯕ ꯈꯣꯠꯄꯗ
ꯑꯣ ꯈꯪꯗꯦꯗ ꯑꯩꯁꯦ ꯀꯒꯤ ꯇꯧꯕꯩꯅꯣ ꯈꯪꯗ꯭ꯔꯦ ꯎꯝ ꯏꯟꯖꯥꯡ ꯊꯣꯡꯕ ꯌꯥꯗꯦ ꯍꯥꯏꯅ ꯀꯩꯅꯣ ꯇꯧ ꯄꯕꯤꯕ꯭ꯔꯥ ꯈꯪꯗꯦ ꯑꯤꯟꯖꯡꯁꯣꯛ ꯊꯣꯡꯗꯅꯤꯡꯉꯥꯏ ꯀꯥꯏꯅ
ꯁꯦꯁ ꯑꯇꯟꯕ ꯃꯤꯒꯤꯁꯨ ꯂꯥꯏ ꯂꯩꯌꯦꯅ ꯇꯧꯔꯦꯅꯦ
ꯑꯥ ꯑꯥ ꯑꯥ ꯀꯩꯅꯣ ꯑꯃ ꯁꯥꯕꯤꯗꯣ ꯈꯪꯕ꯭ꯔꯥ ꯁꯥꯕꯤ ꯍꯥꯏ ꯑꯁ ꯑꯗꯨꯗꯤ ꯈꯪꯗ꯭ꯔꯦ ꯕꯦꯔꯥ ꯀꯥꯗ꯭ꯔꯣ ꯀꯩꯅꯣꯅꯦ ꯁꯥꯅꯦꯕ ꯑꯃ ꯎꯆꯤꯒꯨꯝꯕꯅꯦꯕ
ꯈꯪꯗꯦ
ꯀꯩꯅꯣꯅꯦ ꯃꯣꯏꯁꯦ ꯑꯩꯈꯣꯏ ꯌꯨꯝꯗ ꯂꯩꯕ ꯎꯆꯤꯗꯨꯗꯤ ꯅꯠꯇꯕ ꯏꯁꯀ꯭ꯋꯥꯔꯦꯜꯗꯣ ꯈꯪꯕ ꯅꯠꯇ꯭ꯔꯣ ꯏꯁ꯭ꯀ꯭ꯋꯥꯔꯦꯜ
ꯑꯉꯕꯗꯣ
ꯏꯁꯀ꯭ꯋꯥꯔꯦꯜ ꯍꯥꯏꯁꯦ ꯂꯝꯒꯤ ꯀꯩꯗꯣꯅꯦ ꯁꯥꯅꯦꯀꯣ ꯏꯁꯀ꯭ꯋꯥꯔꯦꯜ ꯀꯃꯥꯏꯅ ꯈꯪꯗꯕꯅꯣ
ꯀꯃꯥꯏꯅ ꯈꯪꯗꯕꯅꯣ
ꯏꯁꯀꯣꯌꯔ ꯈꯪ ꯏꯁꯀꯣꯌꯔ ꯀꯃꯥꯏ ꯈꯪꯗꯕꯅꯣꯕ ꯅꯪꯁꯦ ꯑꯩ ꯑ ꯑꯗꯨꯗꯨꯀꯣ ꯃꯤꯅ ꯍꯥꯏꯅꯕ ꯑꯍꯟꯈ ꯑꯣꯏꯅꯀꯣ
ꯑꯥ
ꯂꯝꯗ ꯂꯩꯕ ꯑꯩꯈꯣꯏ ꯁꯥꯁꯦ ꯃꯤꯅ ꯑꯍꯟꯈꯣꯏꯅ ꯍꯥꯏꯅꯔꯤꯁꯦ ꯃꯣꯏꯁꯦ ꯑꯩꯅ ꯍꯥꯏꯕ ꯁꯥꯕꯤꯗꯣ ꯑꯥ ꯃꯈꯥ ꯂꯩꯕꯥꯛ ꯂꯩꯕꯅꯦꯕ ꯑꯗꯨ ꯃꯣꯏꯁꯦ ꯌꯥꯝ ꯃꯌꯨꯝꯗꯣ ꯌꯥꯝ ꯂꯨꯅ ꯀꯣꯠꯊꯔꯒ ꯂꯩꯕꯁꯨ ꯂꯩꯌꯦꯕ ꯑꯗꯨ ꯌꯥꯝ ꯀꯩ ꯍꯥꯏꯁꯔꯦ ꯑꯗꯨꯝ ꯌꯥꯝ ꯅꯛꯅ ꯂꯩꯕꯁꯨ ꯂꯩꯌꯦꯕ
ꯎꯝ
ꯑꯗꯨꯗꯣ ꯇꯟꯕ ꯈꯣꯣꯏꯒꯦꯀꯣ ꯃꯤꯁꯦ ꯃꯤ ꯇꯟꯕ ꯈꯣꯏꯒꯤ ꯑꯗꯨ ꯑꯗꯨꯒꯤ ꯁꯥꯕꯤꯒꯤ ꯃꯌꯨꯝꯗꯣ ꯌꯥꯝ ꯅꯛꯑꯦ ꯍꯥꯏꯕꯅꯦꯕ ꯒ꯭ꯌꯥꯟ ꯇꯥꯕ꯭ꯔ ꯥꯁꯕꯤꯁꯦ ꯍꯣꯏ ꯗꯥꯎꯁꯦ
ꯀꯩꯅꯣꯅꯤ ꯔꯤꯃꯥꯟ ꯍꯥꯏꯗꯤ ꯀꯩ ꯍꯥꯏꯅꯤ ꯑꯦꯛꯖꯥꯝꯄꯜ ꯄꯤꯕꯝꯗꯣ ꯃꯉꯣꯟꯗ ꯑꯣꯏ ꯍꯥꯏꯔꯕ
ꯑꯥ ꯑꯥ ꯌꯥꯝ ꯇꯟꯕ ꯑꯩꯈꯣꯏꯒꯤ ꯁꯥꯕꯤ ꯃꯌꯨꯝꯗ ꯌꯥꯝ ꯅꯛ ꯅꯛꯄꯅꯦ ꯍꯥꯏꯕ ꯑꯗ
ꯑꯣ
ꯑꯁ ꯑꯩꯈꯣꯏꯒꯤ ꯄ꯭ꯔꯣꯕꯥꯥꯞꯅꯤꯅꯦ ꯑꯗꯨꯈꯣꯏꯗꯣ ꯀꯥꯏ ꯁꯥ ꯑꯗꯨꯝ ꯎꯝ ꯇꯥꯟꯃꯜꯂꯗꯤ ꯀꯩ ꯍꯥꯏꯁꯔꯦ ꯀꯩ ꯀꯩꯅꯣ ꯖꯥꯠ ꯖꯥꯠ ꯇꯧꯔꯒ ꯌꯥꯝ ꯂꯥꯏꯅ ꯇꯧꯊꯣꯛꯈꯤꯕꯁꯨ ꯂꯩꯗꯅ ꯑꯗꯨꯒ ꯃꯤ ꯈꯔꯅ ꯇꯅꯕꯤꯗ ꯀꯟꯅ ꯍꯣꯠꯅꯔꯒ ꯐꯪꯕꯁꯨ ꯂꯩꯌꯦ ꯑꯗꯨꯒ ꯃꯤ ꯈꯔꯒꯤꯅ ꯌꯥꯝ ꯂꯥꯏꯅ ꯇꯟꯕꯒꯤ ꯄꯥꯡꯇꯧ ꯀꯩ ꯀꯩꯅꯣ ꯖꯥꯠ ꯖꯥ ꯖꯥꯠ ꯇꯧꯔꯒ ꯂꯥꯏꯅ ꯐꯪꯈꯤꯕꯗꯣ ꯑꯗꯨꯃꯥꯏꯅ ꯃꯤꯒꯤ ꯑꯍꯟꯈꯣꯏꯒꯤ ꯣꯝ
ꯗꯗꯨ ꯈꯥꯟ ꯔ
ꯁꯥꯔꯛꯑꯦꯍ ꯍꯧꯖꯤꯛꯁꯦ ꯑꯁ ꯕꯦꯔꯥ ꯀꯥꯔꯦ ꯅꯣꯏꯗ ꯅꯣꯡꯃꯪꯕꯩꯔꯛꯄꯣꯏꯗ ꯑꯃꯨꯛ ꯁꯥꯔꯛꯂꯤ
ꯍꯈꯣꯏ ꯅꯣꯡ ꯆꯨꯔꯛꯀꯗꯧꯕ ꯃꯥꯜꯂꯦ ꯃꯑꯣ
ꯎꯝ ꯑꯩꯈꯣꯏꯗ ꯅꯨꯡꯁꯥ ꯊꯣꯛꯂꯛꯇꯧ ꯃꯥꯜꯂꯦ ꯑꯃꯨꯛ
ꯎ